ꯑ‌ꯣ
ꯑꯣ ꯏꯇꯥꯎꯗ ꯑꯩꯁꯨ ꯁꯥꯟꯅꯕ ꯈꯔ ꯇꯥꯛꯑꯣꯗ ꯍꯥꯏꯒꯦ ꯇꯧꯔꯤꯅꯤꯅꯦ ꯍꯥꯏꯗꯤ ꯕꯣꯗꯤꯁꯨ ꯌꯥꯗ꯭ꯔꯦꯕ ꯍꯣꯏꯅꯦ ꯁꯥꯟꯅꯕꯗꯣ ꯚꯥꯏ ꯁꯦꯞ ꯅꯨꯡ ꯁꯦꯞ ꯂꯩꯗꯅ ꯑꯗꯨ ꯀꯃꯥꯏꯅ ꯁꯥꯟꯅꯗꯣꯏꯅꯣꯅꯣ ꯑꯝꯇꯪ ꯇꯥꯛꯄꯤꯗ ꯌꯥꯗ꯭ꯔꯦꯅꯦ
ꯑꯁ ꯅꯥꯏꯕꯅꯤꯅꯦ ꯑꯗꯨꯗꯤ ꯅꯪ ꯍꯝ ꯋꯥꯛꯀꯤꯡ ꯆꯠꯄ ꯑꯩꯈꯣꯏ ꯑꯦꯛꯁꯔꯁꯥꯏꯖ ꯇꯧꯕ ꯈꯣꯠꯄꯗꯣ ꯑꯗꯨꯗꯪ ꯌꯥꯎꯕ ꯂꯥꯎꯎꯅꯦ ꯀꯥ ꯃꯅꯨꯡꯗ ꯁꯨꯝ ꯂꯩꯖꯤꯜꯂꯒ ꯇꯜꯂꯂꯒ ꯂꯩꯔꯗꯤ ꯌꯥꯔꯣꯏ
ꯍꯣꯏꯅꯦ ꯑꯗꯨꯒꯤꯅꯤꯅꯦ ꯍꯥꯏꯔꯛꯏꯁꯦ ꯍꯩ ꯋꯥꯛ ꯀꯤꯡꯕꯗꯤ ꯅꯣꯡ ꯐꯥꯗꯣꯛ ꯆꯠꯄꯗꯨ ꯋꯥꯛꯀꯤꯡ ꯆꯠꯄꯗꯨꯅ ꯌꯥꯗꯦꯅꯦ ꯍꯥꯜꯂꯛꯑꯒ ꯑꯦꯛꯁꯔꯁꯥꯏꯁ ꯀꯩꯒꯨꯝꯕ ꯇꯧꯗ꯭ꯔꯗꯤ ꯑꯗꯩꯗꯤ ꯑꯃꯨꯛ ꯍꯩꯇ꯭ꯔꯗꯤ ꯇꯧꯅꯤꯡ ꯇꯕ ꯍꯥꯏꯇꯥꯔꯦ ꯇꯧꯁꯤꯜꯂꯨꯔꯒ ꯁꯣꯛꯈ꯭ꯔꯒꯕ ꯃꯨꯛ ꯌꯥꯝ ꯕꯦꯔꯥ ꯀꯥꯕ ꯑꯗꯨꯒꯤ ꯏꯇꯥꯎꯍꯣꯏꯅ ꯈꯔ ꯇꯥꯛꯑꯗꯤ ꯐꯩꯗꯅ
ꯃꯥꯅꯤ ꯃꯥꯅꯤ ꯑꯗꯨꯒꯤꯕꯨꯗꯤ ꯇꯥꯛꯊꯔ ꯂꯣꯏꯔꯦ ꯀꯩꯅꯣꯅꯦ ꯑꯩꯈꯣꯏ ꯁꯕꯥꯟꯁꯤ ꯌꯦꯡꯉꯨꯗꯅ ꯅꯪ ꯎꯔꯤꯗꯨꯅꯤ
ꯏꯇꯥꯎ ꯍ‌ꯣꯏ ꯁꯕꯥꯟ ꯑꯗꯨꯅꯕꯨ ꯏꯇꯥꯎꯗ ꯑꯩꯅ ꯍꯥꯏꯔꯛꯏꯁꯤꯗꯤ ꯁꯥꯟꯅ ꯈꯣꯠꯅꯕꯗꯨ ꯈꯔ ꯇꯥꯛꯄꯤꯌꯨ ꯈꯣꯠꯄꯤꯌꯨ ꯍꯥꯏꯔꯒ
ꯐꯔ‌ꯦꯁꯦ ꯑꯗꯨꯗꯤ ꯑꯣꯄꯟ ꯖꯤꯝꯗ ꯍꯣꯔꯦꯟ ꯆꯠꯂꯒꯅꯦ ꯃꯨꯛꯇꯟꯒ ꯕꯥꯔꯒꯗꯒꯤ ꯍꯧꯁꯤ ꯑꯩꯈꯣꯏꯒꯤ ꯍꯥꯏꯗꯤ ꯍꯥꯟꯅ ꯍꯧ ꯅꯤꯀꯣ ꯍꯥꯏꯗꯤ ꯑꯍꯦꯟꯕ ꯊꯕꯛ ꯇꯧꯁꯤꯟꯕ ꯀꯥꯟꯅꯗꯦꯕ
ꯑꯥ
ꯑꯩ ꯕꯨꯨꯛꯇꯪ ꯕꯥꯔ ꯏꯁꯥꯒꯤ ꯅꯣꯔꯃꯦꯜ ꯕꯣꯗꯤ ꯋꯦꯠꯁꯦ ꯍꯥꯟꯅ ꯁꯥꯟꯅꯒꯗꯕ ꯑꯗꯨꯂꯨ ꯍ ꯑꯗꯨꯏ ꯄꯣꯠꯁꯤ ꯐꯖꯅ ꯉꯝꯃꯦ ꯍꯥꯏꯔꯀꯥꯟꯗ ꯑꯩꯈꯣꯏꯒꯤ ꯌꯣꯠꯀꯨꯝꯕ ꯄꯥꯏꯕ ꯌꯥꯏ ꯑꯗꯒꯤ ꯗꯥꯏꯠꯁꯦ ꯑꯐꯕ ꯆꯥꯒꯗꯝꯅꯤ ꯅꯤꯁꯥ ꯄꯁꯥ ꯇꯥꯕ ꯌꯥꯗꯦ
ꯍꯣꯏ
ꯑꯗꯩꯗꯤ ꯀꯩꯀꯩ ꯍꯥꯏꯅꯤ ꯆꯤꯟꯖꯥꯛ ꯖꯪ ꯐꯨꯗ ꯀꯨꯝꯕ ꯊꯥꯎ ꯍꯥꯏꯗꯤ ꯐꯕ ꯐꯠꯇꯕ ꯈꯥꯏꯗꯣꯛꯑꯒ ꯆꯥꯕ ꯑꯃ ꯗꯔꯀꯥꯔ ꯇꯥꯏ
ꯍꯣꯏ
ꯑꯗꯨ ꯅꯠꯇ꯭ꯔ ꯑꯜꯄꯥ ꯄꯤꯛꯁꯤꯜꯂꯛꯄ ꯍꯣꯏ ꯃꯔꯛꯇ ꯌꯥꯎꯏ ꯑꯗꯨꯒ ꯑꯅꯝꯕꯅ ꯃꯊꯣꯡ ꯃꯔꯝ ꯈꯪꯗꯒꯩ ꯅꯣꯏꯈꯠꯄ ꯑꯗꯨꯒꯨꯝꯕꯁꯦ ꯌꯥꯝ ꯊꯣꯛꯏꯅꯦ
ꯎꯝ ꯑꯗꯨ ꯏꯇꯥꯎ ꯑꯩꯅ ꯄꯥꯝꯃꯤꯁꯤ ꯍꯥꯏꯇꯥꯔꯦ ꯏꯇꯥꯎꯅ ꯍꯥꯏꯇꯥꯔꯦ ꯆꯥꯕ ꯊꯛꯄꯒꯤ ꯃꯇꯥꯡꯗꯁꯨ ꯈꯔ ꯇꯥꯛꯄꯤꯔꯅꯤꯗꯅ ꯑꯗꯨ ꯋꯥ ꯑꯩ ꯍꯥꯏꯗꯤ ꯌꯥꯝ ꯆꯥꯎꯕꯗꯤ ꯄꯥꯝꯅ ꯑꯩꯅ ꯄꯥꯝꯃꯤꯁꯦ ꯈꯣꯏ ꯈꯔ ꯁꯦꯠꯆꯤꯜꯂꯒ ꯂꯩꯕꯗꯣ
ꯕꯣꯗꯤ ꯁꯕꯥꯟꯗꯨ ꯅꯤꯄꯥꯟ ꯕꯨ꯭ꯔꯁꯂꯤ ꯁꯕꯥꯟꯗꯣ
ꯍꯣꯏ ꯕꯨꯛꯁꯂꯤ ꯕꯨꯛꯁꯂꯤꯒ ꯍꯥꯏꯗꯕꯗꯣ ꯁꯕꯥꯟꯅꯣ ꯑꯗꯨ ꯑꯣꯏꯔꯗꯤ ꯌꯥꯔꯦ
ꯑꯁ ꯅꯪ ꯅꯪꯒꯤ ꯕꯨꯁꯂꯤ ꯑꯣꯟꯒꯦ ꯍꯥꯏꯔꯛꯇꯣꯏꯖꯥꯠꯂ ꯈꯪꯗꯦꯗ
ꯑꯦ ꯕꯨꯁꯇꯤ ꯑꯣꯜꯂꯒ ꯑꯝꯇꯪ ꯀꯩ ꯍꯥꯏꯅꯤ ꯑꯦꯛꯁꯟ ꯐꯤꯂꯝ ꯑꯝꯇꯪ ꯀꯨꯝꯒꯦ ꯇꯧꯅꯤꯅꯦ ꯑꯩꯈꯣꯏꯁꯨ
ꯑꯣ ꯑꯁ ꯀꯩꯅꯣ ꯇꯧ ꯑꯗꯨꯗꯤ ꯑꯩꯈꯣꯏ ꯍꯣꯂꯤꯋꯨꯠꯀꯤ ꯐꯖ ꯐꯖꯕ ꯍꯦꯔꯣ ꯃꯌꯥꯝ ꯂꯩꯗꯅ
ꯂꯩ
ꯑꯗꯩ ꯀꯅꯥ ꯀꯅꯥ ꯍꯥꯏꯅꯤ ꯑꯣꯏ ꯇꯣꯝ ꯀ꯭ꯔꯨꯁꯀꯨꯝꯕ ꯖꯦꯁꯟ ꯏꯁꯂꯝ ꯑꯗꯨꯒꯨꯝꯕ
ꯑꯁ ꯃꯣꯏꯖꯨ ꯃꯀꯣꯛ ꯇꯥꯡꯉꯁꯨ ꯂꯣꯏ ꯐꯖꯕꯅꯤꯗ ꯕꯣꯗꯤ ꯐꯕ ꯑꯦ
ꯑꯗꯨꯅꯤ ꯑꯩꯅ ꯈꯜꯂꯤꯖꯦ ꯁꯕꯥꯟꯖꯦ ꯕꯨꯨꯁꯂꯤ ꯁꯕꯥꯟ ꯇꯥꯔꯗꯤ ꯑ ꯃꯅꯤꯄꯨꯔ ꯚꯔꯖꯟꯅ ꯕꯣꯛꯁꯂꯤ ꯐꯤꯂꯝꯗꯨ ꯑꯝꯇꯪꯅ ꯄꯨꯊꯣꯛꯑꯗꯤꯅ ꯈꯟꯕ
ꯑ ꯂꯥꯁ ꯇꯣꯂꯜ ꯃꯥꯜꯂ ꯇꯣꯛꯀꯅꯤ ꯀꯣ
ꯑꯦ ꯇꯣꯛꯑꯣꯏ ꯇꯣꯏ ꯑꯗꯨꯅ ꯏꯇꯥꯎ ꯍꯣꯏꯅ ꯇꯥꯛꯑ ꯍꯣꯠꯅꯗꯣꯏꯁꯤꯗꯤ ꯆꯥꯕ ꯊꯛ ꯀꯄ ꯑꯗꯩꯗꯤ ꯖꯤꯝ ꯀꯃꯥꯏꯅ ꯁꯥꯟꯅꯅꯤ ꯈꯣꯠꯅꯅꯤ ꯇꯧꯔ ꯇꯥꯛ ꯄꯤꯔꯒꯕꯨ ꯀꯩꯗꯧ ꯕꯨꯁꯂꯤ ꯁꯕꯥꯟ ꯇꯥꯉꯝꯃꯣꯏꯗꯣꯏꯅꯣ ꯑꯩꯅ
ꯃꯥꯅꯤ ꯃꯥꯅꯤ ꯌꯥꯝ ꯆꯨꯝꯕ ꯋꯥꯐꯝ ꯑꯗꯨ ꯇꯥꯔꯒꯗꯤ ꯗꯥꯟꯁ ꯍꯦꯛꯇ ꯇꯧꯔꯒꯦ
ꯍꯣꯏ ꯂꯥꯛꯑꯒꯦꯅꯦ ꯄꯨꯡ ꯀꯌꯥꯗꯒꯤ ꯆꯠꯂꯤꯅꯣ ꯎ
ꯄꯨꯡꯁꯦ ꯑꯩꯈꯣꯏ ꯀꯩꯅꯣ ꯀꯌꯥ ꯄꯨꯡ ꯃꯉꯥ ꯁ꯭ꯋꯥꯏꯗ ꯍꯥꯏꯇꯥꯔꯦꯅꯦ
ꯍꯣꯏ
ꯄꯨꯡ ꯃꯉꯥ ꯁ꯭ꯋꯥꯏꯗꯩ ꯍꯧꯔꯅꯤꯕ ꯑꯗꯒꯤ ꯈꯔ ꯁꯤꯗꯤ ꯑꯩꯈꯣꯏ ꯗꯤꯁꯤꯄ꯭ꯂꯤꯟ ꯂꯩꯕ ꯑꯃ ꯆꯪꯏ ꯑꯩꯈꯣꯏ ꯍꯥꯏꯗꯤ ꯇꯟꯂꯦ ꯑꯩ ꯆꯠꯅꯤꯡꯗ꯭ꯔꯦꯒꯥꯏ ꯇꯨꯝꯁꯤꯜꯂꯒ ꯅꯥꯁꯤꯟꯅꯗꯅ ꯂꯩꯕꯁꯤ ꯀꯥꯟꯅꯗꯦꯕ
ꯑꯣꯑꯣ
ꯍꯣꯔꯦꯡ ꯇꯧ ꯇꯥꯔꯒꯗꯤ ꯑꯩꯈꯣꯏꯒꯤ ꯍꯛꯆꯥꯡꯁꯤ ꯐꯖꯊꯣꯛꯄ ꯉꯝꯃꯣꯏ ꯑꯗꯩꯗꯤ ꯊꯤꯖꯤꯜꯂꯛꯀꯅꯤ ꯑꯗꯨꯅ ꯗꯤꯁꯤꯄ꯭ꯂꯤꯟ ꯂꯩꯕ ꯑꯗꯩ ꯀꯟꯁꯤꯁꯇꯦꯟꯁꯤ ꯑꯣꯏꯕ ꯁꯤꯎꯝꯕꯁꯤꯃ ꯗꯔꯀꯥꯔ ꯇꯥꯏ
ꯑꯣ
ꯑꯍꯦꯟꯕꯗꯩꯁꯨ ꯍꯦꯟꯅ ꯍꯥꯞꯅꯤꯉꯥꯏ ꯃꯊꯧ ꯇꯥꯗꯦ ꯑꯗꯨꯒ ꯐꯖꯅ ꯁꯥꯟꯅꯔꯤꯕ ꯄꯣꯠꯁꯤ ꯆꯥꯡ ꯅꯥꯏꯅ ꯐꯖꯅ ꯁꯥꯟꯅꯕꯤꯕ ꯑꯗꯒꯤꯗꯤ ꯅꯪ ꯑꯁ ꯁꯛ ꯀꯥꯁꯤ ꯄꯪꯐ ꯐꯖ ꯊꯣꯛꯇꯅ ꯃꯤ ꯃꯌꯥꯝꯅ ꯇꯥꯟꯅꯗꯅ ꯉꯥꯎꯗꯣꯔꯤꯕꯅꯤꯗ
ꯍꯣꯏꯅꯦ ꯍꯥꯏꯅꯦ ꯖꯤꯝ ꯁꯥꯟꯅꯕꯁꯤ ꯁꯛꯁꯨ ꯐꯖ ꯊꯣꯛꯏ ꯍꯥꯏꯒ ꯌꯥꯝ ꯍꯥꯏꯅꯕ
ꯃꯥꯅꯤ ꯃꯥꯅꯤ ꯍꯛꯆꯥꯡꯁꯨ ꯋꯥꯈꯜꯁꯨ ꯅꯨꯡꯉꯥꯏꯗꯣꯔꯤꯕꯅꯤ
ꯑ ꯑꯗꯨ ꯍꯜꯂꯛꯑꯒ ꯆꯥꯕ ꯊꯛꯄ ꯑꯗꯒꯤ ꯁꯥꯟꯅꯕ ꯑ ꯂꯥꯛꯑꯝꯗꯥꯏꯗ ꯀꯩ ꯀꯩ ꯆꯥꯕ ꯈꯣꯠꯄꯅꯣ ꯈꯔ ꯍꯥꯏꯔꯛꯑꯣꯅꯦ
ꯑꯣ ꯆꯠꯂꯝꯗꯥꯏꯁꯤꯗꯤ ꯀꯩꯅꯣ ꯆꯥꯎ ꯀꯕꯣꯛꯀꯨꯝꯕ ꯍꯥꯏꯗꯤ ꯀꯕꯣꯛ ꯍꯤꯡꯗꯣꯠꯇꯣ
ꯑ
ꯆꯨꯍꯤ ꯈꯔꯌꯥꯝ ꯍꯩꯖꯤꯜꯂꯦꯗꯅ
ꯍꯣꯏ
ꯑꯗꯨꯒ ꯑꯗꯨꯒꯨꯝꯕ ꯆꯥꯔꯅꯤ ꯑꯗꯩ ꯍꯜꯂꯛꯄꯒꯤꯗꯤ ꯀꯩꯅꯣ ꯇꯧꯕ ꯌꯥꯏ ꯑꯩꯈꯣꯏꯒꯤ ꯑ ꯂꯐꯣꯏꯗꯒꯤ ꯁꯦꯝꯕ ꯑꯇꯤꯡꯕꯗꯣ
ꯑ
ꯒ꯭ꯔꯥꯁ ꯂꯤꯛꯂꯤ ꯈꯨꯟꯗꯥꯃꯨꯛ ꯁꯥꯡꯕ ꯒ꯭ꯔꯥꯁꯀꯤ ꯂꯤꯛꯂꯤ ꯑꯆꯧꯕ ꯑꯃ ꯑ ꯄꯤꯠ ꯄꯤꯠ ꯄꯤꯠ ꯆꯤꯡꯉꯒ ꯑꯗꯨꯃ ꯄꯨꯡꯈꯥꯏꯗ ꯂꯣꯏꯁꯤꯟꯗꯧꯕ
ꯑꯣ
ꯑꯗꯨꯒꯅꯦ ꯀꯩꯅꯣ ꯇꯧ ꯆꯍꯥꯎ ꯇꯟꯗꯨ ꯃꯉꯥ ꯑꯃꯒ ꯆꯥꯅꯤ ꯑꯗꯩꯗꯤ ꯅꯪ ꯎꯝ ꯖꯔ ꯖꯔ ꯐꯒꯠꯂꯛꯑꯗꯕꯅꯤ ꯅꯪ ꯑꯗꯩ ꯅꯁꯥꯗꯤ ꯍꯥꯊꯕ ꯉꯝꯗꯒꯩ ꯍꯦꯛꯇ ꯐꯖꯔꯛꯄꯗꯨ ꯀꯣ
ꯑꯣ
ꯑꯗꯨꯀꯥꯟꯗ ꯌꯦꯡꯉꯣꯗ ꯀꯃꯥꯏꯅ ꯐꯥꯎꯒꯦꯅ
ꯏꯍꯣꯏ ꯍꯣꯏ ꯌꯦꯡ ꯇꯥꯔꯦ ꯑꯗꯨ ꯏꯇꯥꯎꯅ ꯆꯍꯥꯎ ꯇꯟ ꯍꯥꯏꯁꯤ ꯀꯃꯥꯏꯅ ꯍꯧꯗꯣꯏꯅꯣꯅꯦ ꯀꯔꯤ ꯍꯣ ꯍꯧꯕꯅꯣ ꯆꯍꯥꯎ ꯇꯟꯁꯤ
ꯀꯩꯁꯨ ꯂꯕꯇꯦꯗ ꯏꯁꯤꯡꯗ ꯍꯥꯏꯔꯞ ꯏꯁꯤꯡ ꯍꯥꯞꯆꯤꯜꯂ ꯄꯦꯁ ꯑꯣꯏ ꯇꯧꯍꯜꯂꯅꯤꯀꯣ ꯑꯗꯨꯒ
ꯑꯣ ꯑꯍꯩꯕ ꯑꯣꯏꯅ ꯍꯥꯏꯇꯥꯔꯦꯅꯦ ꯑꯗꯨꯗꯤ
ꯑꯣ ꯍꯣꯏ ꯍꯩꯒꯦ ꯍꯥꯏꯔꯁꯨ ꯌꯥꯔꯦ꯫ ꯊꯥꯎ ꯇꯥꯕꯣꯏ ꯂꯥꯛꯄꯣꯏ ꯇꯧꯔꯁꯨ ꯌꯥꯏ ꯍꯣꯏ ꯍꯩ꯫ ꯑꯗꯨ ꯍꯩꯕꯗꯨꯅꯗꯤ ꯍꯥꯏꯗꯤ ꯇꯛꯊꯣꯛ ꯇꯛꯁꯤꯟ ꯂꯥꯏꯔꯅꯤ ꯃꯇꯝ ꯃꯇꯝ ꯌꯥꯝ ꯆꯪꯕ꯫ ꯄꯣꯠ ꯆꯩ ꯃꯌꯥꯝ ꯑꯃ ꯑꯃꯨꯛ ꯐꯦꯡꯗꯣꯛ ꯐꯦꯡꯖꯤꯟ ꯇꯧꯕꯒꯤ ꯃꯊꯧ ꯇꯥꯏꯌꯦꯕ꯫
ꯑ꯫
ꯑꯗꯨꯅ ꯍꯥꯏꯗꯤ ꯐꯖꯅ ꯊꯤꯠꯂꯒ ꯍꯩꯕꯗꯨꯅ ꯏꯁꯝ ꯁꯝꯃꯦ ꯍꯥꯏꯇꯥꯔꯦꯅꯦ꯫
ꯑꯣ꯫
ꯑꯗꯨꯅꯤꯗ ꯑꯍꯦꯟꯕ ꯍꯥꯏꯕꯕꯨ ꯀꯩꯁꯨ ꯆꯥꯅꯤꯡꯉꯥꯏ ꯂꯩꯇꯦ ꯑꯌꯨꯛꯇ ꯀꯩꯅꯣ ꯇꯧ ꯑꯌꯨꯛꯇꯅ ꯀꯩꯅꯣꯒꯨꯝ ꯑ ꯀꯤꯍꯣꯝꯗꯣ
ꯑ
ꯃꯄꯨꯝ ꯑꯃꯃꯝ ꯆꯥꯔꯣ
ꯑ
ꯑꯗꯩ ꯇꯣꯑꯝꯗꯥꯏꯗꯅ ꯅꯣꯕꯥꯥꯛꯇꯨ ꯐꯪꯉꯗꯤ ꯆꯞ ꯆꯥꯏ ꯅꯣꯕꯥꯥꯞꯇꯨ ꯃꯁꯨꯡ ꯃꯉꯥ ꯃꯉꯥ ꯆꯞꯆꯥꯔꯦ꯫
ꯅꯣꯕꯥꯝ ꯀꯨꯝ ꯌꯥꯝ ꯆꯥꯕꯗꯣ ꯑꯃꯨꯛ ꯄꯨꯛ ꯅꯣꯡ ꯅꯨꯡꯉꯥꯏꯇꯕ ꯈꯣꯠꯄ ꯇꯧꯔꯣꯏꯗꯕ꯭ꯔꯣ꯫
ꯑꯦ ꯇꯧꯔꯣꯏ ꯄꯨꯛꯀꯤꯗꯤ ꯑꯐꯕ ꯍꯤꯗꯥꯛꯅꯤ ꯃꯥꯗꯤ ꯑꯗꯨꯅ ꯑꯩꯈꯣꯏꯅ ꯆꯥꯖꯤꯜꯂꯨꯕ ꯍꯥꯟꯅꯁꯤꯜꯂꯨꯕ ꯃꯌꯥꯝꯗꯣ ꯑꯗꯨ ꯃꯥꯅ ꯑꯃꯨꯛ ꯁꯦꯡꯗꯣꯛꯇ
ꯑꯩꯗꯤ ꯍꯩ ꯇꯥꯎꯅꯥꯏ ꯍꯩ ꯃꯌꯥꯝ ꯃꯌꯥꯝꯅ ꯆꯥꯔꯒ ꯑꯃꯨꯛ ꯕꯨꯛꯁꯂꯤ ꯑꯣꯟꯕ ꯍꯥꯏꯕꯨꯕ ꯑꯃꯨꯛ ꯀꯣ ꯇꯣ ꯇꯔ ꯌꯧꯅꯗꯅꯕ
ꯑꯦ ꯕꯨꯁꯂꯤ ꯅꯪ ꯕꯨꯁꯂꯤ ꯃꯅꯥꯛ ꯆꯞ ꯆꯥꯅ ꯌꯧꯗꯣꯏꯅꯤ ꯆꯞ ꯃꯥꯟꯅꯅ ꯕꯨꯁꯂꯤ ꯑꯣꯟꯗꯧꯔꯤꯃꯤꯅ
ꯑꯩꯗꯤ ꯑꯃꯨꯛ ꯍꯥꯏꯅꯤ ꯄꯨꯛꯅꯣꯡꯗꯣ ꯑꯩ ꯅꯥꯗꯅꯩ ꯗꯣꯛꯇꯔ ꯌꯧꯅꯗꯣꯏꯔꯁꯤꯅꯤ꯫ ꯆꯥꯔꯤ ꯃꯌꯥꯝ
ꯀꯩꯗꯧꯕꯩ ꯅꯥꯗꯣꯏꯅꯣ ꯑꯁ ꯅꯇꯥꯎꯅ ꯍꯥꯏꯔꯛꯄ ꯊꯥꯖꯗꯕ ꯃꯥꯜꯂꯤ꯫
ꯑꯣ꯫
ꯅꯪ ꯊꯥꯖꯕ ꯈꯔ ꯋꯥꯠꯄꯔ ꯀꯩꯅꯝ ꯇꯧꯏꯗ꯫
ꯊꯥꯖꯕꯨꯗꯤ ꯊꯥꯖꯕ ꯑꯗꯨꯗ ꯑꯗꯨꯝ ꯌꯥꯝꯃꯟꯅ ꯆꯥꯁꯤꯜꯂꯒ ꯑꯃꯨꯛ ꯇꯨꯝꯕ ꯉꯝ꯫ ꯁꯝꯅꯗꯅ ꯍꯥꯏꯕꯩ ꯋꯥꯅꯤꯗ ꯅꯥꯎꯗ꯫
ꯔꯤꯀ꯭ꯋꯦꯁ ꯇꯧꯔꯤꯗ ꯑꯩꯅ ꯍꯥꯏꯖꯦ ꯑꯐꯕ ꯀꯛꯄ ꯌꯥꯗ꯭ꯔꯕ ꯀꯩꯅꯣꯅꯦ ꯋꯥ ꯍꯥꯏꯅꯤꯅꯦ ꯑꯩꯅ ꯅꯪ ꯁꯤꯗꯩ ꯁꯦꯝꯗꯣꯛꯎꯔꯒꯗꯤ ꯅꯦ ꯀꯔꯤꯅ ꯍꯦꯟꯅ ꯍꯧꯖꯤꯛꯀꯥꯟꯗꯤ ꯑꯣꯏꯗ ꯄꯥꯗꯕ ꯄꯪꯍꯥꯏ ꯍꯥꯏꯖꯤꯟꯕ ꯈꯗꯔꯛ ꯃꯗꯛ ꯌꯥꯝ ꯊꯣꯛꯄꯅꯦ ꯑꯗꯨꯝꯕꯗꯨ ꯄꯪꯇꯥ ꯊꯥꯖꯗꯧ ꯅꯠꯇꯦ ꯑꯩꯈꯣꯏꯅ ꯍꯥꯏꯁꯤꯅꯤ ꯈꯪꯅ ꯍꯥꯏꯔꯛꯑꯕ ꯁꯤ ꯇꯧꯒꯗꯕ
ꯑꯥ
ꯁꯤ ꯇꯧꯗ ꯇꯥꯔꯒꯗꯤ ꯅꯪ ꯅꯁꯥ ꯐꯔꯣꯏ ꯁꯛ ꯊꯤꯖꯤꯜꯂꯛꯀꯅꯤ ꯅꯣꯏꯈꯠꯂꯛꯀꯅꯤ ꯑꯗꯩꯗꯤ ꯊꯕꯛ ꯇꯧꯅꯤꯡꯕ ꯄꯣꯛꯑꯣꯏ ꯑꯗꯨꯅ ꯑꯩ ꯁꯤ ꯍꯥꯏꯁꯤꯡꯁꯦ ꯍꯦꯛ ꯇꯧꯕ ꯃꯇꯝꯗ ꯅꯪ ꯅꯪ ꯅꯁꯥꯥꯁꯨ ꯊꯕꯛ ꯇꯧꯅꯤꯡꯉꯛꯀꯅꯤ ꯑꯩ ꯅꯁꯥꯥꯁꯦ ꯇꯟꯕꯩ ꯊꯕꯛꯁꯤꯃ ꯁꯨꯛꯂꯩ ꯂꯩꯔꯔꯣꯏ
ꯑꯣ
ꯑꯗꯒꯤ ꯅꯪꯅ ꯆꯠꯄ ꯆꯣꯡꯕ ꯈꯨꯗꯤꯡꯃꯛꯇ ꯅꯪꯁꯤ ꯑꯋꯥꯕ ꯍꯥꯏꯗꯣ ꯄꯥꯛ ꯄꯥꯛ ꯄꯣꯛꯂꯛꯑꯔꯣꯏꯕ ꯈꯪꯉꯕ ꯅꯁꯥꯁꯨ ꯀꯟꯈꯠꯂꯛꯑꯅꯦꯕ ꯑꯩꯗꯤ ꯏꯁꯀꯤꯟ ꯒ꯭ꯂꯣ ꯏꯁꯀꯤꯟ ꯀꯥꯏꯗꯣ ꯍꯥꯏꯗꯤ ꯏꯁꯀꯤꯟꯁꯦ ꯒ꯭ꯂꯣ ꯇꯧꯈꯠꯂꯛꯄꯒꯤ ꯐꯖꯕꯗꯣ ꯈꯪꯕ꯭ꯔꯥ
ꯍꯣꯏ ꯈꯪꯉꯤ ꯈꯪꯉꯤ
ꯐꯨꯔꯤꯒꯁꯤ ꯑꯝꯇ ꯊꯨꯡꯉꯛꯇꯕ ꯁꯤꯠ ꯅꯥꯜꯂꯒ ꯂꯪꯂꯤ ꯂꯪꯂꯤꯒ ꯇꯧꯕꯗꯣ ꯑꯁ ꯅꯥꯕ ꯅꯪꯗꯤ ꯅꯃꯥꯏ ꯅꯃꯤꯠꯆꯨ ꯆꯨꯝꯃꯤ ꯁꯛꯁꯨ ꯈꯔꯗꯤ ꯑꯗꯨꯝ ꯌꯥꯕꯅꯤ ꯑꯗꯩꯗꯤ ꯍꯧꯖꯤꯛꯀꯤ ꯑꯩ ꯗꯨ ꯇꯧꯔꯀꯥꯟꯗꯅꯤ ꯅꯪ ꯐꯖꯗꯣꯏꯅꯤ ꯍꯦ
ꯑꯣ ꯑꯗꯨꯗꯤ ꯏꯇꯥꯎꯅ ꯍꯥꯏꯔꯤꯕ ꯃꯈꯩꯗꯣ ꯉꯁꯤ ꯇꯦ ꯍꯦꯛꯇ ꯂꯣꯏ ꯏꯜꯂ ꯇꯧ ꯇꯥꯔꯦꯅꯦ
ꯑ ꯇꯧꯁꯜꯂꯣ ꯇꯧꯁꯜꯂꯣ ꯊꯦꯡꯊꯕ ꯐꯠꯇꯦ
ꯎꯝ ꯑꯗꯨꯗꯤ ꯍꯣꯔꯦꯟ ꯁꯥꯟꯅꯕ ꯍꯜꯂꯛꯑꯒ ꯍꯩ ꯔꯥ ꯃꯈꯩꯗꯨꯁꯨ ꯂꯩꯃꯤꯟꯅꯔꯁꯤꯅꯦ
ꯌꯥꯏ ꯌꯥꯏ ꯍꯩ ꯔꯥꯁꯤꯡꯗꯣ ꯑꯩꯁꯨ ꯈꯔ ꯂꯩꯒꯗꯕꯅꯤꯅꯦ ꯑꯗꯨ ꯂꯩꯒꯗꯕꯗꯣ ꯅꯪꯒ ꯅꯪꯁꯨ ꯅꯪꯁꯨ ꯁꯥꯟꯅꯕ ꯍꯧꯔꯗꯣꯏꯅꯤꯅꯀꯣ ꯅꯪꯒ ꯇꯧꯔꯒ ꯍꯣꯔꯦꯟ ꯑꯦꯝ ꯌꯨ ꯃꯃꯥꯡꯗꯩ ꯂꯩꯔꯨꯔꯁꯦ
ꯍꯣꯏ ꯑꯗꯨ ꯆꯥꯕ ꯊꯛꯄꯁꯤ ꯍꯥꯏꯗꯤ ꯊꯥ ꯀꯌꯥꯃꯨꯛ ꯂꯩꯔꯒ ꯑꯗꯨꯒꯤ ꯍꯥꯏꯇꯥꯔꯦ ꯀꯥꯟꯅꯕꯗꯨꯗꯤ ꯈꯪꯗꯣꯏꯅꯣꯅꯦ
ꯑꯥ ꯅꯪ ꯆꯥꯡ ꯅꯥꯏꯅ ꯐꯖꯅ ꯆꯥ ꯇꯥꯔꯒꯗꯤ ꯍꯞꯇꯥ ꯑꯝꯗ ꯐꯖꯅ ꯃꯌꯦꯛ ꯁꯦꯡꯅ ꯎꯕꯗꯤ ꯍꯧꯔꯛꯑꯅꯤ
ꯑꯗꯒꯤ ꯅꯪ ꯅꯪ ꯊꯥ ꯑꯃꯗꯗꯤ ꯅꯪꯁꯦ ꯑ ꯂꯪꯒꯤ ꯗꯥꯏꯃꯟꯒꯨꯝꯕ ꯆꯞ ꯃꯥꯟꯅꯩ ꯐꯤꯔꯤ ꯐꯤꯔꯤ ꯂꯪꯗꯣꯏꯕꯣꯠꯅꯤꯍꯦ
ꯑꯗꯨꯗꯤ ꯀꯩꯅꯣꯁꯤ ꯔꯤꯖꯟꯁꯤ ꯌꯥꯝ ꯊꯨꯅ ꯈꯪꯕꯩ ꯃꯑꯣꯡꯅꯤꯅꯦ
ꯃꯥꯅꯤ ꯃꯥꯅꯤ ꯔꯤꯖꯜ ꯌꯥꯝ ꯏꯐꯦꯛꯇꯤꯞ ꯑꯣꯏꯕ ꯀꯩꯅꯣꯅꯤꯗ ꯑꯩꯅ ꯍꯥꯏꯔꯤꯕ ꯄꯣꯠꯁꯤꯡꯁꯦ ꯍꯤꯗꯥꯛꯅꯤ ꯍꯥꯏꯇꯥꯔꯦ ꯍꯤꯗꯥꯛ ꯍꯥꯏꯇꯥꯔꯦꯅꯦ ꯁꯤꯗ ꯍꯤꯗꯥꯛꯀꯨꯝꯕꯅꯤꯗ
ꯑꯁ ꯅꯥꯍꯟꯗꯩ ꯏꯇꯥꯎꯒ ꯇꯥꯟꯅꯔꯝꯗꯕꯁꯤꯗꯤ ꯑꯁꯣꯏꯕ ꯑꯣꯏꯔꯅꯦ ꯁꯤꯗꯤ ꯅꯍꯥꯟ ꯑꯩ ꯇꯥꯅꯔꯝꯃꯅꯤ
ꯃꯥꯅꯦ ꯑꯁ ꯅꯪ ꯁꯕꯥꯟ ꯌꯥꯗꯣꯡ ꯑꯩꯈꯣꯏ ꯁꯕꯥꯟꯁꯤꯗꯤ ꯌꯦꯡ ꯃꯆꯦꯠ ꯃꯆꯦꯠ ꯁꯦꯠꯂꯤꯁꯤ ꯎꯗ꯭ꯔꯣ
ꯑꯣꯏꯅꯦ ꯏꯇꯥꯎ ꯎꯗꯅꯕꯨ ꯍꯧꯔꯏꯁꯤꯅꯤ
ꯃꯁꯤꯡꯒꯤ ꯃꯊꯛꯁꯤꯗ ꯃꯁꯜꯅꯃꯨꯛ ꯀꯨꯞꯁꯤꯜꯂꯛꯄꯒꯤ ꯐꯖꯕ ꯑꯃ ꯂꯩꯔꯤꯕ
ꯎꯝ
ꯒꯤ ꯁꯕꯥꯟꯁꯤ ꯇꯥꯅꯕ ꯍꯣꯠꯅꯕꯗ ꯑꯩꯅꯗꯤ ꯍꯥꯏꯗꯤ ꯑꯩꯗꯤ ꯏꯁꯥꯅ ꯊꯤꯖꯤꯟ ꯍꯨꯝꯖꯤꯜꯂꯒ ꯍꯥꯏꯗꯤ ꯑꯐꯥꯎ ꯑꯐꯥꯎꯕ ꯑꯩꯈꯣꯏꯒꯤ ꯑ ꯐꯤꯖꯤꯀꯦꯜ ꯑꯦꯛꯁꯔꯁꯥꯏꯁ ꯇꯧꯕ ꯍꯥꯏꯗꯤ ꯑꯐꯥꯎꯕ ꯃꯌꯥꯝ ꯂꯩꯔꯤꯑꯕ ꯑꯩꯈꯣꯏ ꯃꯣꯏꯁꯤꯒꯀꯣ ꯗꯤꯁꯀꯁꯟ ꯇꯧꯔꯒ ꯐꯖꯅ ꯔꯤꯁꯔꯁ ꯇꯧꯔꯒ ꯑꯩꯅ ꯄꯨꯊꯣꯛꯑꯕꯅꯤ ꯁꯤ ꯅꯪꯅ ꯈꯪꯖꯤꯟꯒꯗꯕꯅꯤ ꯑꯩꯅ ꯍꯥꯏꯁꯤ ꯅꯪ ꯍꯦꯛ ꯏꯟꯕꯗ ꯅꯪ ꯍꯥꯏꯁꯤꯅꯤ ꯅꯪ ꯃꯤꯁꯇꯔ ꯋꯥꯔꯜ ꯃꯤꯁꯇꯔ ꯌꯨꯅꯤꯕꯔꯁꯀꯥꯟ ꯅꯪ ꯊꯣꯛꯀꯦ ꯑꯃꯨꯛ ꯍꯥꯏꯔꯛꯀꯅꯤꯅꯦ
ꯑꯁ ꯏꯇꯥꯎꯒꯅꯥꯗꯒꯤ ꯇꯥꯟꯅꯍꯧꯗꯕꯕꯁꯤ ꯑꯩ ꯑꯁꯣꯏꯕ ꯑꯣꯏꯔꯦ
ꯑꯁ ꯑꯦ ꯉꯁꯤꯗꯒꯤꯗꯤ ꯁꯣꯏꯔꯝꯃꯁꯨ ꯆꯨꯝꯊꯣꯛꯑꯁꯤ
ꯍꯣꯏ ꯆꯨꯝꯊꯣꯛꯑꯁꯤ
ꯑꯗꯨꯅꯦ ꯑꯗꯨꯅꯦ ꯐꯠꯇꯕ ꯄꯣꯠꯁꯤꯗꯤ ꯍꯨꯟꯗꯣꯛꯈꯤꯕꯗꯝ ꯑꯐꯕ ꯑꯣꯏꯅ ꯇꯧꯁꯤꯟꯒꯗꯕꯅꯦ ꯐꯔꯦꯅꯦ ꯀꯩꯗꯧꯔꯤꯅꯣ
ꯑꯣ ꯁꯨꯝ ꯂꯩꯔꯝꯃꯅꯤ ꯑꯩꯁꯨ ꯂꯣꯏꯁꯤꯜꯂꯒ ꯂꯥꯛꯅꯕ ꯇꯧꯔꯒꯦ ꯏꯇꯥꯎ ꯑꯗꯨꯗꯤ
ꯐꯩ ꯐꯩ ꯇꯧꯒꯗꯕꯅꯤ
ꯄꯨꯡꯁꯨ ꯊꯦꯡꯖꯤꯜꯂꯛꯇꯣꯔꯦꯕ ꯑꯗꯨꯅ
ꯃꯥꯅꯤ ꯃꯥꯅꯤ
ꯃꯝꯒꯤ ꯗ꯭ꯔꯤꯉꯩꯗ ꯈꯔ ꯊꯨꯅ ꯆꯠꯂꯒ ꯁꯥꯟꯅꯍꯧꯕꯅ ꯐꯩꯗꯅ
ꯃꯥꯅꯦ ꯃꯝꯁꯤꯟꯈꯤꯕ ꯍꯥꯏꯁꯤ ꯋꯥꯈꯟꯕꯨꯗꯤ ꯂꯧꯁꯤꯡ ꯃꯝꯁꯤꯟꯗꯣꯏꯅꯤ ꯉꯥꯟꯕ ꯍꯥꯏꯕꯁꯤꯅ ꯋꯥꯈꯜꯁꯤꯁꯨ ꯉꯥꯜꯍꯜꯂꯤꯕꯅꯤ ꯃꯣꯏꯒꯤ ꯄꯨꯡꯉꯥꯟ ꯉꯥꯟꯊꯣꯔꯛꯀꯗꯣꯔꯤ